ꯀꯔꯤ ꯇꯧꯕ꯭ꯔꯣ꯫
ꯇꯨꯝꯃꯒ ꯂꯩꯌꯦ ꯅꯪꯗꯤ ꯀꯦꯗꯧꯔꯤꯅꯣ꯫
ꯑꯩꯗꯤ ꯏꯔꯨꯔꯒ ꯇꯨꯝ ꯔꯥ ꯐꯝꯔꯒ ꯂꯩꯌꯦ꯫
ꯆꯥꯛ ꯆꯥꯗꯤ ꯆꯥꯔꯕꯣ ꯅꯪꯗꯤ꯫
ꯆꯥꯗꯔꯤ꯫ ꯆꯥꯕꯔꯣ ꯅ ꯪꯗꯤ꯫
ꯆꯥꯔꯦ ꯑꯩꯁꯨ ꯆꯥꯗꯣꯏꯔꯒ ꯇꯨꯝꯃꯒ ꯂꯩꯔꯤꯅꯦ꯫
ꯑꯁ꯫ ꯑꯩꯁꯨ ꯆꯥꯗꯦ ꯀ꯭ꯔꯤꯟ ꯁꯥꯡꯁꯣ ꯁꯨ ꯈꯪꯗꯦ꯫
ꯑꯣ ꯅꯪꯅ ꯊꯣꯡꯉꯤꯔꯣ ꯀꯅꯥꯅ ꯊꯣꯡꯉꯤꯅꯣꯗꯣ
ꯅꯣꯇꯤꯐꯤꯀꯦꯁꯟ ꯂꯥꯛꯄꯗꯣ ꯀꯔꯤ ꯍꯥꯏꯕ꯭ꯔꯣ ꯍꯧꯖꯤꯛ
ꯑ ꯅꯪꯅ ꯊꯣꯡꯉꯤꯔꯣ ꯀꯅꯥꯅ ꯊꯣꯡꯉꯤꯔꯣ ꯍꯥꯏꯕ ꯑꯩꯅ
ꯑꯣ ꯈꯪꯗꯦ ꯏꯃꯥꯅ ꯑꯣꯏ ꯈꯪꯗꯦ ꯏꯆꯦꯅ
ꯀ꯭ꯔꯤ ꯍꯦꯟꯖꯥꯡ
ꯈꯪꯗꯦ
ꯑ ꯑꯣ ꯍꯥꯎꯋꯦ ꯑꯁ ꯑꯁ ꯊꯦꯡꯉꯤꯍꯦ ꯑꯈꯣꯏꯗꯤ ꯆꯥꯕ ꯂꯣꯏꯔꯒ ꯑꯈꯣꯏꯗꯤ ꯇꯨꯝꯃꯗꯣꯢꯅꯤ
ꯎꯝ ꯐꯨꯠꯕꯣꯜ ꯌꯦꯡꯒꯦꯔꯣ
ꯌꯦꯡꯉꯣ ꯅꯪꯗꯤ
ꯌꯦꯉꯔꯣꯢ
ꯉꯁꯤ ꯑ ꯌꯦꯡꯒꯅꯤ ꯀꯔꯤ ꯀꯔꯤ ꯀꯟꯇ꯭ꯔꯤꯔꯣ ꯁꯥꯟꯟꯅꯗꯣꯏꯁꯦ
ꯉꯁꯤ ꯄꯣꯔꯇꯨꯒꯜ ꯁꯅꯥꯅꯤ ꯍꯥꯏ
ꯄꯣꯇꯨꯒꯜꯒ ꯀꯅꯔꯣ ꯁꯅꯥꯗꯣꯢꯁꯦ
ꯈꯪꯗꯦ ꯑꯦ ꯎꯖꯕꯤꯛ ꯎꯖꯕꯤꯀꯤꯇꯥꯟ ꯎꯖꯕꯤꯀꯤꯁꯇꯥꯟ ꯍꯥꯏꯌꯦ
ꯑꯣ ꯅꯪꯗꯤ ꯑꯗꯨꯝ ꯌꯦꯡꯕ꯭ꯔꯣ
ꯌꯦꯡꯗꯦ ꯑꯔꯖꯦꯟꯇꯤꯅꯥꯒꯤ ꯌꯦꯡꯉꯦ ꯃꯦꯁꯤꯗꯣ
ꯑꯣ ꯅꯪ ꯃꯦꯁꯤꯒꯤ ꯕꯤꯛ ꯐꯦꯟ ꯅꯪ ꯃꯦꯁꯤꯒꯤ ꯐꯦꯟꯔꯣ
ꯐꯦꯟꯁꯦ ꯅꯠꯇꯦꯗ ꯄꯥꯝ ꯌꯥꯝꯗꯤ ꯄꯥꯝꯗꯦ ꯄꯥꯝꯃꯦ ꯍꯣꯏ ꯔꯣꯅꯦꯜꯗꯣ ꯔꯣꯅꯥꯜꯗꯣꯕꯨꯗꯤ ꯄꯥꯝꯗꯦ
ꯃꯦꯁꯤ ꯄꯝꯕ꯭ꯔꯣ ꯔꯣꯅꯥꯜꯗꯣꯗꯒꯤ ꯍꯦꯟꯅ
ꯎꯝ ꯔꯣꯅꯥꯜꯗꯣꯗꯤ ꯌꯥꯝ ꯑꯣꯕꯔ ꯁ꯭ꯃꯥꯔꯠ ꯅ ꯇꯧ ꯑꯣꯕꯔ ꯁ꯭ꯃꯥꯔꯠ ꯇꯧꯋꯦ
ꯑꯣ ꯉꯁꯤ ꯅꯪ ꯀꯥꯢ ꯉꯁꯤ ꯀꯥꯏ ꯆꯠꯄ꯭ꯔꯣ ꯅꯪ ꯂꯩꯕ꯭ꯔꯣ ꯑꯗꯨꯝ ꯌꯨꯝꯗ ꯀꯔꯤ
ꯌꯨꯝꯗ ꯑꯥ ꯄꯨꯡ ꯇꯔꯥꯗ ꯑꯣꯛꯆꯥꯛ ꯄꯤꯅꯤꯡꯉꯥꯏ ꯑꯩꯒꯤ ꯏꯆꯦꯒ ꯆꯠꯂꯦ
ꯑꯣ ꯑꯁ ꯊꯕꯛ ꯌꯥꯝ ꯐꯩꯀꯣ ꯃꯤꯗꯤ
ꯎꯝ ꯊꯕꯛ ꯌꯥꯝ ꯂꯩꯌꯦ ꯄꯩꯁꯥꯗꯤ ꯂꯥꯛꯇꯦ
ꯂꯥꯛꯀꯅꯤ ꯂꯥꯛꯀꯅꯤ ꯍꯌꯦꯡꯗꯤ ꯀꯥꯏꯆꯅ ꯑꯗꯨꯝ ꯂꯩꯒꯗ꯭ꯔꯣ ꯍꯌꯦꯡꯗꯤ ꯇꯕ꯭ꯔꯣ꯫
ꯎꯝ꯫ ꯍꯌꯦꯡ ꯍꯌꯦꯡ ꯑꯦꯛꯖꯥꯝ ꯆꯠꯀꯅꯤꯀꯣ꯫
ꯑꯣ ꯀꯥꯎꯑꯣꯏꯅꯦ ꯑꯩꯗꯤ ꯔꯨꯇꯤꯟꯁꯨ ꯌꯦꯡꯗꯔꯦ꯫ ꯂꯔꯤꯛꯁꯨ ꯄꯥꯇ꯭ꯔꯦ ꯑ ꯂꯔꯤꯛ ꯄꯥꯔꯕꯣ꯫
ꯀꯔꯤꯒꯤꯜꯗ꯭ꯔ ꯄꯥꯒꯅꯤ꯫
ꯑꯗꯨꯛꯁꯨ ꯄꯥꯗꯦꯁ ꯇꯜꯂꯦ꯫
ꯀꯅꯥ ꯀꯅꯥ ꯆꯠꯀꯅꯤ ꯅꯪ ꯑꯩ꯫
ꯈꯪꯗꯦ ꯀꯅꯥꯅꯁꯨ ꯇꯣꯏꯅꯣ ꯃꯤ ꯌꯥꯝꯕ꯭ꯔꯥ ꯌꯥꯝꯗꯕ꯭ꯔꯥꯁꯨ ꯈꯪꯗꯦ ꯄꯥꯎꯁꯨ ꯐꯥꯎꯅꯗꯦ꯫ ꯅꯪꯗꯤ ꯀꯣꯏꯕ ꯀꯣꯏꯕ ꯈꯣꯠꯄ ꯆꯠꯇ꯭ꯔꯣ ꯅꯪꯗꯤ꯫
ꯂꯁꯦ ꯆꯠ ꯏꯆꯦꯒ ꯆꯠꯌꯦ꯫
ꯀꯥꯏꯗ꯫
ꯃꯥꯎꯟ ꯏꯁꯣ ꯈꯪꯕ꯭ꯔꯣ꯫
ꯈꯪꯗꯦ꯫
ꯃꯥꯎ ꯃꯥꯎ ꯃꯥꯎꯗ꯫
ꯑꯣ꯫ ꯍ ꯅꯨꯡꯉꯥꯏꯕ꯭ꯔꯣ ꯀꯔꯤ ꯇꯧꯕ꯭ꯔꯣ꯫
ꯌꯥꯝ ꯅꯨꯡꯉꯥꯏꯌꯦ ꯌꯥꯝ ꯐꯖꯩ꯫
ꯑꯣ꯫ ꯃꯤ ꯀꯌꯥ ꯆꯠꯄ꯭ꯔꯣ꯫
ꯃꯤ꯫ ꯇꯔꯥ ꯍꯦꯜꯂꯦ꯫ ꯇꯔꯥꯃꯉꯥ ꯑꯣꯏꯒꯅꯤ ꯇꯔꯥꯇꯔꯨꯛ ꯇꯔꯥꯇꯔꯦꯠ꯫
ꯉꯁꯤ ꯆꯠꯂꯒ ꯉꯁꯤ ꯑꯃꯨꯛꯀ ꯍꯜꯂꯛꯏꯔꯣ ꯅꯪ ꯆꯠꯄꯗꯣ ꯀꯣꯏ ꯏꯕ ꯆꯠꯄꯗꯣ꯫
ꯅꯣ ꯐ꯭ꯔꯥꯏꯗꯦ ꯆꯠꯂꯒ ꯁꯟ ꯐ꯭ꯔꯥꯏꯗꯦ ꯆꯠꯂꯒ ꯁꯇꯔꯗꯦ ꯂꯥꯛꯦ ꯁꯇꯔꯗꯦ ꯎꯝ꯫ ꯌꯥꯝ ꯅꯨꯡꯉꯥꯏꯌꯦ꯫
ꯏꯪꯕꯔꯥ ꯀꯔꯤꯗ ꯋꯥꯥꯗ꯫
ꯏꯪꯉꯦ ꯎꯝ ꯁꯦꯞꯇꯦꯝꯕꯔꯅꯦ ꯆꯠꯄꯗꯣ ꯑꯗꯨ ꯑꯗꯨꯁꯨ ꯏꯪꯉꯦ꯫
ꯎꯝ ꯌꯥꯝ ꯏꯪꯕ ꯖꯒꯥꯗꯤ ꯈꯔꯗꯤ ꯅꯨꯡꯉꯥꯏꯀꯣ ꯁꯥꯕ ꯖꯒꯥ ꯖꯒꯥ ꯅꯠꯇ꯭ꯔꯗꯤ꯫
ꯍꯥ꯫
ꯏꯪꯕ ꯃꯐꯝꯗꯗꯤ ꯑꯗꯨꯝ ꯅꯨꯡꯉꯥꯏꯕ꯫
ꯎꯝ ꯖꯨ ꯀꯣꯠ ꯆꯠꯁꯦꯅ ꯑꯗꯨꯤꯗꯤ꯫ ꯗꯤꯁꯦꯝꯗ꯫
ꯍꯥꯞꯕꯣꯏꯗ꯫
ꯄꯩꯁꯥ ꯂꯏꯒꯦꯔꯣ꯫
ꯂꯩꯇꯦ ꯇꯥꯟꯕ ꯇꯥꯕꯅ ꯄꯩꯁꯥꯗꯣ ꯀꯣꯏꯕ ꯆꯠꯅꯤꯡꯉꯥꯏ꯫ ꯅꯠꯇ꯭ꯔꯣ꯫
ꯎꯝ꯫
ꯅꯣꯏꯅ ꯃꯥ ꯈꯣꯏꯗꯤ ꯂꯩꯕ꯭ꯔꯣ ꯅꯣꯏꯅ ꯆꯦ ꯈꯣꯏꯗꯩ ꯍꯧꯖꯤꯛ꯫
ꯈꯪꯗꯦ ꯂꯩ ꯂꯩ ꯎꯝ ꯆꯥꯔꯔꯣꯏ ꯈꯪꯗꯦ꯫
ꯅꯪꯗꯤ ꯆꯥꯒꯗ꯭ꯔꯣ꯫
ꯆꯥꯗ꯭ꯔꯤ ꯆꯥꯅꯤꯡꯗꯦ꯫
ꯉꯁꯥ ꯑꯌꯨꯛꯇꯀꯤ ꯏꯟꯁꯥꯡ ꯆꯥꯔꯦꯅꯣ ꯑꯍꯥꯎꯕ ꯆꯥꯕꯒꯤꯗꯣ ꯍꯧꯖꯤꯛ ꯆꯥꯅꯤꯡꯗ꯭ꯔꯁꯦ
ꯅꯁꯥ ꯀꯔꯤꯁꯨꯨ ꯆꯥꯗ ꯅꯁꯥ ꯉꯁꯥꯏ ꯆꯥꯏ ꯎꯝ ꯀꯤꯁꯁꯨ ꯆꯥꯗꯦ
ꯆꯔꯤ ꯑ ꯙ ꯍꯂꯥ ꯈ꯭ꯔꯕ ꯑꯃꯒ ꯗ ꯍꯂꯥ ꯈꯔꯕ ꯑꯗꯣ
ꯍꯗꯈꯩ ꯍꯥꯟꯂ ꯍꯥꯟꯗ
ꯍꯥꯎꯍꯕ ꯍꯥꯎ ꯑꯍꯕ ꯄꯔꯛꯛꯇ꯭ꯔꯣ
ꯑꯦꯁꯨꯣ ꯄ꯭ꯔꯥꯥꯛꯇ
ꯁ ꯍꯧꯖꯤꯤꯡ ꯁꯥꯟꯗꯔ ꯂꯩꯕ ꯍꯥꯥ
ꯍꯥ
ꯍꯧꯖꯤꯛ ꯃꯊꯟꯗꯔꯣ ꯂꯩꯕ
ꯎꯝ
ꯑꯣ ꯅꯪꯅ ꯃꯈꯥꯗ ꯅꯣꯏ ꯅꯣꯏ ꯕꯥꯈꯣꯏꯗꯤ ꯃꯊꯛꯇ
ꯎꯝ
ꯃꯥꯏ ꯑꯞꯇ ꯌꯥꯏꯅ ꯑꯗꯨꯗ ꯍꯧꯖꯤꯛꯇꯤ ꯅꯪ ꯀꯔꯤ ꯀꯔꯤ ꯍꯣꯠꯅꯔꯒ ꯂꯩꯔꯦ ꯀꯔꯤꯁꯨ ꯍꯣꯠꯅꯗꯕ꯭ꯔꯥ
ꯍꯥ ꯇꯍꯗꯤ
ꯅꯪꯅ ꯍꯧꯖꯤꯛꯀꯥꯟ ꯀꯔꯤ ꯀꯔꯤ ꯊꯕꯛ ꯇꯧꯔꯒꯦ
ꯀꯔꯤ ꯊꯕꯛ ꯇꯧꯒꯅꯤ ꯒ꯭ꯔꯤꯁ ꯊꯕꯛ ꯂꯩꯇꯦ ꯑꯥ
ꯂꯩꯔꯝꯅꯤ ꯍꯦ ꯀꯩ ꯊꯕꯥꯡ ꯂꯥꯏ
ꯑꯦꯛꯖꯥꯝ ꯂꯩꯌꯦ ꯑꯗꯨꯒ ꯂꯑꯣꯗ
ꯎꯝ
ꯑꯣꯛꯆꯥꯛ ꯄꯤꯅꯤꯡꯉꯥꯏ ꯑꯣꯛꯆꯥꯛ ꯂꯧꯅꯤꯡꯉꯥꯏ ꯍꯥ
ꯂꯧꯒ ꯇꯧꯅꯤꯇꯤꯆ ꯄꯣꯅꯥꯝ
ꯎꯝ ꯍꯞꯇꯥꯗ ꯑꯃ
ꯍꯞꯇꯥꯗ ꯑꯃ ꯑꯃ
ꯎꯝ
ꯑꯣ ꯅꯅ ꯊꯕꯛ ꯌꯥꯝ ꯐꯩꯀꯣ
ꯅꯪꯗꯤ
ꯍꯥꯏꯗꯤ ꯊꯕꯛ ꯇꯧꯕꯗ ꯑꯗꯨꯝ ꯌꯨꯝꯗ ꯑꯗꯨꯝ ꯂꯩ ꯂꯥꯞꯄ꯭ꯔꯣ ꯅꯣꯏ ꯑꯣꯛꯆꯥꯛ ꯄꯤꯕ ꯆꯠꯄꯗꯣ ꯄꯨꯥ ꯃꯊꯛꯇꯔ ꯅꯠꯇ꯭ꯔꯥ ꯃꯈꯥꯔꯣꯝꯗꯔ ꯅꯣꯏ ꯆꯠꯄꯁꯦ
ꯔꯦꯜꯋꯦꯗꯅꯦ ꯔꯦꯜꯋꯦ ꯀꯦꯝꯗꯅꯦ ꯇꯅꯦꯋꯥ ꯃꯈ ꯃꯈꯥꯗ
ꯑꯣ ꯋꯥꯕ꯭ꯔꯣ
ꯋꯥꯏꯦ ꯅꯨꯡꯉꯥꯏꯁꯨ ꯅꯨꯡꯉꯥꯏꯌꯦ ꯆꯠꯄꯗꯣ
ꯑꯣ ꯅꯥꯊꯟꯗ ꯆꯠꯄ ꯃꯇꯝꯁꯨ ꯌꯥꯎꯕ꯭ꯔꯥ ꯅꯪ ꯑꯗꯨꯝ ꯅꯤꯇꯤꯒꯤ ꯅꯒ ꯅꯆꯦꯒ ꯆꯠꯄ꯭ꯔꯣ ꯅꯠꯇ꯭ꯔꯒ ꯅꯥꯊꯟꯗ ꯆꯠꯄ ꯃꯇꯝꯁꯨ ꯂꯩꯕ꯭ꯔꯣ ꯅꯪ
ꯂꯩꯌꯦ ꯎꯝ ꯃꯊꯟꯗ ꯆꯕꯗ ꯅꯨꯡꯉꯥꯏꯌꯦ
ꯇꯅꯤ ꯆꯄ ꯅꯨꯅꯨꯡ ꯉꯥꯏꯦ
ꯎꯝ
ꯉꯁꯤꯗꯤ ꯅꯆꯦꯒ ꯆꯠ ꯂꯩꯔꯣ ꯑꯗꯨꯗꯤ
ꯎꯝ ꯁꯦꯒ
ꯏꯊꯟꯗ ꯆꯠꯄ ꯌꯥꯗ꯭ꯔꯣ ꯉꯁꯤꯁꯨ
ꯃꯊꯪ ꯆꯠꯇ꯭ꯔꯗꯤ ꯈꯪꯗꯦ ꯑꯣ ꯆꯥꯛꯗ ꯑ ꯌꯥꯝꯅ ꯂꯩꯔꯨꯗꯤ ꯇꯂꯦꯟꯗꯣ
ꯑꯣ
ꯕꯛꯀꯦꯠ ꯑꯃ ꯑꯅꯤ ꯑꯍꯨꯝ ꯂꯩꯌꯦꯦ
ꯑꯗꯨꯣ ꯅꯊꯟꯇ ꯍꯣꯜꯂꯤꯔꯣ ꯕꯛꯀꯦꯠ ꯕꯛꯀꯦꯠ ꯑꯅꯤ ꯑꯍꯨꯝꯗꯣ
ꯑ ꯑꯃ ꯑꯅꯤ ꯍꯨꯝ ꯃꯄꯥꯟꯥꯟ ꯂꯩꯌꯦ ꯑꯣ
ꯑꯁ ꯌꯥꯝꯃꯦꯍ ꯑꯗꯨꯗꯤ ꯅꯣꯏ ꯑꯣꯛꯇꯣꯡ
ꯔꯦꯜꯋꯦꯗ ꯃꯥꯄꯜ ꯌꯨꯝꯗ ꯑꯅꯤ
ꯑꯣ ꯑꯁ ꯑꯦꯕ꯭ꯔꯤ ꯅꯤꯇꯤ ꯆꯠꯂꯗꯤ ꯑꯁ ꯋꯥꯔꯕꯅꯤꯍꯦ ꯅꯣꯏꯁꯦ
ꯎꯝ
ꯑꯗꯨꯝ ꯅꯤꯇꯤ ꯆꯥꯅ ꯑꯗꯨꯝ ꯋꯥꯕꯗꯣ ꯈꯪꯅ ꯃꯣꯏꯅ ꯑꯗꯨꯝ ꯍꯦꯕꯤꯠ ꯑꯣꯏꯕꯒꯤ ꯑꯗꯨꯝ ꯀꯩ ꯍꯥꯏꯁꯤꯔꯥ
ꯎꯝ
ꯉꯝ ꯐꯩ ꯄꯨꯡ ꯀꯌꯥ ꯀꯌꯥꯗ ꯆꯠꯂꯤꯔꯣꯅꯣ ꯄꯨꯡ ꯇꯔꯥ ꯇꯔꯥꯃꯊꯣꯏ ꯑꯗꯨꯋꯥꯏꯗ
ꯇꯔ ꯎꯝ ꯗ꯭ꯔꯃꯥ ꯃꯥꯄꯜ ꯔꯦꯜꯋꯦ ꯀꯦꯝꯗ ꯂꯩꯕꯁꯤꯡꯁꯨ ꯑꯣꯛꯆꯥꯛ ꯄꯤꯌꯦ ꯑꯩꯈꯣꯏꯒꯤ
ꯑꯣ ꯑꯃꯨꯛꯀ ꯌꯨꯝꯗ ꯄꯨꯔꯒ ꯂꯥꯛꯔꯣ ꯑꯃꯨꯛꯀ ꯆꯥꯛꯇꯣ
ꯍꯥꯥ
ꯑꯃꯨꯛꯀ ꯌꯨꯝꯗ ꯄꯨꯔꯒ ꯂꯥꯛꯄ꯭ꯔꯣ ꯑꯃꯨꯛꯀꯣ ꯆꯥꯛꯇꯣ
ꯎꯝ ꯌꯨꯝꯗꯁꯨ ꯂꯩꯌꯦꯅ ꯑꯣ
ꯑꯣ ꯑꯗꯨ ꯅꯣꯏ ꯑꯣꯛ ꯂꯣꯏꯔꯦ ꯁꯤꯦꯗ ꯇꯔꯥꯅꯤꯕ ꯑꯗꯨꯗꯤ
ꯇꯔꯥ ꯑꯃ
ꯑꯁ ꯌꯥꯝ ꯍꯦꯗꯨꯗꯤ
ꯎꯝ ꯑꯅꯤꯗꯤ ꯑꯅꯤꯗꯤ ꯆꯔ ꯆꯥꯎꯋꯦ ꯃꯄꯜꯗꯤ
ꯄꯤꯄ꯭ꯔꯣ
ꯎꯝ ꯅꯦꯛꯁ ꯏꯌꯔ ꯌꯣꯟꯒꯅꯤ ꯍꯥꯏ
ꯑꯣ ꯆꯥꯔꯗꯤ ꯐ ꯐ ꯌꯟꯊꯣꯛꯄꯗꯤ ꯐꯩ ꯌꯨꯝꯗ ꯂꯩꯕ ꯑꯗꯨꯗ ꯆꯥꯎꯁꯤꯗꯣ ꯆꯥꯎꯕꯗꯣ
ꯎꯝ
ꯑꯗꯨꯗꯤ ꯊꯕꯛ ꯑꯃꯅꯤ ꯅꯣꯏ ꯏꯃꯨꯡ ꯇꯧꯔꯤꯁꯦ ꯑꯁ ꯑꯣꯛ ꯇꯔꯥ ꯇꯔꯥ ꯑꯃꯗꯤ
ꯑꯩꯒꯤ ꯑꯩꯈꯣꯏꯒꯤ ꯊꯕꯛꯅꯦ ꯑꯗꯣ
ꯌꯥꯃꯦꯍꯤ ꯑꯣꯛꯐꯗꯤ
ꯈꯣꯏꯗꯤ ꯀꯌꯥ ꯂꯩ ꯀ꯭ꯔ
ꯑꯩꯈꯣꯏꯠ ꯑꯃ ꯈꯛꯇꯅꯦ
ꯇꯤꯛꯄꯔꯥ ꯆꯥꯕꯔꯥ
ꯄꯤꯛꯑꯦ ꯑꯩꯈꯣꯏꯒꯤꯗꯤ ꯆꯥꯎꯗꯦ ꯀꯨꯝꯁꯤ ꯂꯩꯗꯅꯀꯣ ꯑꯣꯛꯇꯣ ꯆꯥꯎꯗꯣꯏꯕ ꯅꯦꯛꯁ
ꯑꯣꯛꯗꯤꯤ ꯑꯄꯤꯛꯄꯗꯣ ꯍꯥꯎꯋꯦ ꯍꯥꯏꯑꯦ
ꯈꯪꯗꯦ ꯑꯗꯨꯗꯤ ꯑꯩꯗꯤ ꯑꯩꯗꯤ ꯑꯣꯛꯀꯤ ꯃꯔꯝꯗ ꯈꯪꯗ꯭ꯔꯦ ꯅꯪꯗꯤ ꯌꯥꯝ ꯈꯪꯕꯅꯤ ꯅꯣꯏꯁꯦ ꯑꯣꯛ ꯌꯥꯝ ꯂꯣꯏꯕꯒꯤ
ꯎꯝ ꯑꯩꯈꯣꯏꯗꯤ ꯄ꯭ꯔꯣꯐꯦꯁꯅꯦꯜꯅꯦ
ꯌꯥꯝ ꯐꯩꯍꯦ ꯅꯣꯏ ꯅꯣꯏꯗ ꯑꯣꯛꯀꯤ ꯃꯔꯝ ꯍꯪꯕ ꯇꯥꯔꯦ ꯅꯣꯏ
ꯑ ꯑꯣ ꯍꯣꯔꯦꯟ ꯇꯧꯔꯥ ꯀꯦ ꯀꯣ ꯑꯩ ꯆꯥꯛ ꯆꯥꯒꯅꯤ